ꯍꯜꯂꯣ ꯀꯩꯗꯧꯔꯤꯅꯣ
ꯑꯁ ꯉꯉꯥꯡ ꯕꯣꯟ ꯌꯦꯡꯕ ꯊꯦꯡꯉꯨꯕꯒꯤꯇꯨꯝ ꯍꯧꯒꯠꯄꯗ ꯉꯥꯏꯔꯤꯀ
ꯑꯁ ꯑꯩꯁꯨ ꯇꯨꯝꯍꯒꯠꯇ ꯉꯥꯏꯔꯤꯅꯦ
ꯑ ꯆꯥꯛ ꯏꯁꯤꯡꯒ ꯎꯅꯗ꯭ꯔꯤ ꯑꯗꯨꯗꯤ
ꯎꯅꯗ꯭ꯔꯤꯗ ꯃꯥꯏ ꯃꯤꯠꯐꯧ ꯇꯥꯗ꯭ꯔꯦ ꯍꯥꯏꯔꯒ ꯅꯪ ꯆꯥꯔꯕꯣ
ꯆꯗꯗ ꯑꯩꯁꯨ
ꯀꯅꯥꯥꯅ ꯊꯣꯡꯉꯤꯕ
ꯈꯣꯏꯗꯤ ꯍꯣꯁꯇꯦꯜꯅꯤꯅ ꯕꯥꯝꯃꯣꯟꯅ ꯊꯣꯡꯉꯝꯕ ꯊꯣꯡꯉꯝꯕꯅꯦ
ꯎꯝ ꯀꯩ ꯏꯟꯁꯥꯡ ꯊꯣꯡꯉꯝꯃꯤꯖꯥꯠꯅꯣ ꯉꯥꯁꯤꯗꯤ
ꯉꯁꯤꯗꯤ ꯀꯣꯕꯤꯒ ꯀꯩꯅꯣꯒ ꯍꯋꯥꯏ ꯃꯪꯒꯟꯒ ꯄꯣꯐꯜꯂꯒ ꯊꯣ ꯊꯣꯡꯕꯗꯣ ꯑꯗꯨꯃꯥꯏꯅ ꯊꯣꯡꯍꯜꯂꯦ
ꯑꯥ ꯍꯥꯎꯅꯤ ꯑꯗꯨꯁꯨ ꯅꯪ ꯀꯩꯅꯣ ꯇꯧꯔꯤꯕ ꯍꯧꯖꯤꯛꯀꯥꯟ ꯇꯨꯏꯁꯟ ꯀꯩꯀꯥ ꯆꯠꯂꯤꯕꯣ
ꯇꯨꯏꯁꯟ ꯆꯠꯂꯤꯌꯦ ꯑꯃ ꯑꯅꯤ ꯆꯠꯂꯝꯕꯅꯦ ꯑꯃ ꯑꯗꯨꯗꯤ ꯀ꯭ꯔꯣꯁ ꯂꯣꯏꯈ꯭ꯔꯦ ꯀ꯭ꯂꯥꯁ ꯇꯦꯟꯒꯤ ꯅꯨꯄꯥ ꯃꯆꯥꯅꯦꯕꯀꯣ
ꯎꯝ
ꯑꯁ ꯑꯗꯣ ꯑꯉꯥꯡꯗꯣ ꯂꯥꯏꯔꯤꯛ ꯄꯥꯅꯤꯡꯗꯕꯅ ꯅꯥ ꯃꯥꯜꯂꯤꯦꯕꯣ ꯍꯧꯖꯤꯛ ꯐꯥꯎꯕꯅꯦ ꯇꯥꯝꯕꯗꯣ ꯑꯩꯅ ꯈꯪꯗꯕ ꯂꯩꯔꯁꯨ ꯍꯪꯉꯨꯀꯣꯅ ꯍꯥꯏꯔꯝꯕꯅꯦꯕꯀꯣ
ꯑꯥ
ꯑꯃ ꯑꯦꯛꯁꯄꯥꯔꯠꯁꯨ ꯅꯠꯇꯦꯕ ꯍꯩꯕꯁꯨ ꯅꯠꯇꯦꯕ
ꯎꯝ
ꯑ ꯃꯤꯌꯦꯁꯇꯥꯥꯄ ꯃꯥꯒꯤ ꯑꯣꯖꯥ ꯀꯥ ꯇꯣ ꯈꯔ ꯉꯥꯡ ꯃꯥꯜꯂꯤ ꯃꯉꯣꯟꯗ ꯂꯥꯏꯔꯤꯛ ꯇꯧꯔꯝꯃꯣ ꯍꯥꯏ ꯇꯧꯔꯝꯗꯦ ꯍꯣꯝ ꯃꯥꯁ ꯇꯧꯔ ꯀꯃꯥꯏꯅ ꯇꯧꯔꯝꯗꯦ ꯀꯃꯥꯏꯅ ꯇꯧꯕꯅꯣꯅ ꯈꯔ ꯐꯨ ꯃꯥꯜꯂꯦ ꯑꯗꯒꯤꯗꯤ ꯃꯃꯥꯗ ꯀꯝꯄ꯭ꯂꯦꯟ ꯇꯧꯗꯅ ꯁꯤꯟꯗꯣꯛꯈ꯭ꯔ ꯃꯥꯜꯂꯦ ꯑꯗꯨꯗꯣ
ꯍꯧꯖꯤꯛꯀꯤ ꯑꯦꯝ ꯌꯨ ꯃꯅꯨꯡꯗ ꯂꯩꯔꯤꯁꯦ
ꯑꯥ
ꯎꯝ
ꯑꯗꯨꯅꯦ ꯑ ꯅꯣꯡꯇꯨꯕꯥꯥꯕꯁꯤꯕꯨꯥꯎꯇ ꯊꯥ ꯑꯃ ꯐꯥꯖꯤꯂꯛꯑꯕꯁꯦ ꯑꯦ ꯁꯥꯔ ꯁꯤ ꯁꯤ ꯈꯪꯗ꯭ꯔꯦ ꯈꯣꯠꯇ꯭ꯔꯦꯅ ꯍꯪꯉꯛꯇꯦ ꯍꯥꯏꯕ
ꯑꯣ ꯈꯪꯗꯦꯅꯦ ꯂꯥꯏ ꯄꯥꯗ꯭ꯔꯖꯥꯠꯂꯣ
ꯑꯁ ꯂꯥꯏꯔꯤꯛ ꯄꯥꯗ꯭ꯔꯅ ꯃꯥꯜꯂꯦ ꯌꯣꯒꯒꯤ ꯑꯉꯥꯡ ꯑꯣꯏ ꯃꯥꯜꯂꯦꯅ
ꯑꯗꯨ ꯍꯧꯗꯤ ꯃꯃꯥ ꯃꯄꯥ ꯄꯩꯁꯥ ꯄꯥꯏ ꯃꯤꯅ ꯌꯨꯗꯤ ꯈꯔ ꯇꯧꯔꯝꯒꯅꯤ
ꯍꯣꯏ ꯑꯣ ꯐꯅꯒ ꯍꯩꯍꯟꯅꯤꯡꯉꯤꯕꯀꯣ ꯑꯗꯣ ꯃꯣꯏ ꯃꯃꯥꯗꯣ ꯌꯥꯗꯕ ꯃꯆꯥꯅ ꯍꯥꯏꯔ ꯑꯗꯨꯝ ꯏꯜ ꯂꯩꯔꯦꯀꯣ ꯃꯆꯥꯒꯤ ꯂꯥꯏꯔꯤ ꯄꯥꯅꯤꯡꯗꯕꯗꯣ ꯈꯪꯗꯤ ꯈꯪꯉꯤꯅꯦꯕ ꯑꯗ ꯑꯗꯨꯝ ꯇꯧ ꯂꯩꯔꯕ ꯍꯥꯏꯇꯥꯔꯦ
ꯍꯧꯖꯤꯛꯀꯥꯟꯗꯤ ꯁꯨꯃꯥꯏꯅ ꯑꯗꯨꯝ ꯇꯧ ꯂꯩꯔꯤꯅꯦ ꯑꯩꯒꯤꯗꯨꯁꯨ ꯆꯞ ꯃꯥꯟꯅꯩꯅꯦ ꯑꯗꯨꯝ ꯃꯁꯥꯅ ꯍꯥꯏꯕꯗꯨꯗ ꯑꯗꯨꯝ ꯇꯧ ꯂꯩꯔꯦꯕ ꯃꯇꯝꯗꯨ ꯇꯥꯜꯍꯜꯂꯦꯕ
ꯑꯩꯒꯤ ꯑꯉꯥꯡ ꯑꯃ ꯁꯤꯡꯖꯃꯩꯒꯤꯗꯣ ꯑꯗꯨꯗꯤ ꯑꯩꯅꯕꯨꯗꯤ ꯐꯨꯗꯤ ꯐꯨꯗꯦ ꯉꯥꯡꯗꯤ ꯉꯥꯡꯕ ꯃꯃꯥꯈꯩꯅꯗꯤ ꯀꯔꯤꯝ ꯍꯥꯏꯗꯦ ꯑꯗꯨꯕꯨꯗꯤ
ꯑ
ꯄꯥꯁ ꯇꯧꯅꯕꯗꯤ ꯑꯗꯨꯝ ꯍꯣꯠꯅꯕ ꯀꯣ ꯑꯗꯨ ꯑꯦꯁ ꯂꯥꯏꯔꯤꯛ ꯄꯥꯅꯤꯡꯗꯕꯗꯤ ꯑꯔꯣꯏꯕ ꯁꯣꯠꯇꯅ ꯑꯩꯅ ꯇꯥꯍꯕꯗꯤ ꯁꯤꯡꯁꯦ ꯂꯥꯏꯔꯤꯛ ꯍꯩꯕ ꯑꯝꯇ ꯌꯥꯎꯗꯦ ꯀꯣꯛ ꯉꯥꯎꯁꯜꯂꯛꯑꯕꯅꯦ ꯇꯨꯏꯁꯟꯒ ꯆꯠꯅꯤꯡꯉꯛꯇ꯭ꯔꯕ
ꯎꯝ ꯑꯣ ꯍꯩꯇꯕꯗꯨ ꯍꯩꯅꯕ ꯇꯥꯛꯄꯗꯨꯗꯤꯅꯦ ꯍꯩꯔꯛꯀꯗꯣꯏꯁꯦ
ꯑꯗꯨꯅꯦ ꯆꯍꯤ ꯈꯨꯗꯤꯡꯒꯤ ꯐꯦꯜ ꯑꯣꯏꯔꯝꯃꯦ ꯑꯩ ꯂꯥꯛꯇ꯭ꯔꯤꯉꯩꯗ
ꯎꯝ
ꯑꯩ ꯂꯥꯛꯄ ꯆꯍꯤꯗꯨꯃꯨꯛꯇꯅꯦ
ꯎꯝ
ꯄꯔꯤꯈꯥꯁꯦ ꯁꯕꯖꯦꯛ ꯑꯃꯗ ꯐꯦꯜ ꯑꯣꯏꯔꯛꯄꯒꯨꯝꯕ ꯑꯩꯗꯤ ꯃꯊꯥ ꯁꯥꯒꯠꯂꯛꯑꯕꯅꯦ ꯄꯨꯔꯥ ꯋꯥꯍꯩ ꯑꯃꯕꯨ ꯈꯪꯉꯝꯗꯦꯕꯀꯣ ꯍꯧꯖꯤꯛꯇꯤ ꯑꯩꯅ ꯇꯦꯛꯅꯤꯛꯇꯣ ꯑꯣꯟꯊꯣꯛꯑ ꯇꯥꯛꯑꯦꯕꯀꯣ
ꯎꯝ
ꯃꯁꯤ ꯁꯨꯃꯥꯏꯅ ꯇꯥꯔꯗꯤ ꯃꯁꯤ ꯑꯉꯥꯡꯁꯦ ꯁꯣꯏꯅ ꯄꯥꯅꯤꯡꯉꯛꯀꯅꯤꯅ ꯑꯅꯤ ꯅꯝꯐꯨꯗ ꯄꯥꯜꯂꯒ ꯁꯣꯏ ꯈꯪꯅꯤꯅꯀꯣ
ꯍ ꯍꯣꯏ
ꯑꯗꯣ ꯌꯥꯝ ꯁꯥꯊꯤꯁꯦ ꯃꯁꯥꯗ ꯀꯔꯤꯒꯨꯝꯕ ꯍꯤꯔꯝ ꯑꯃꯇꯪ ꯍꯩꯅꯤꯡꯗ꯭ꯔꯗꯤ ꯑꯩꯅ ꯐꯖꯅ ꯌꯥꯝꯅ ꯇꯥꯑꯁꯨ ꯍꯌꯨ ꯌꯥꯗꯧꯖꯤꯅꯦ
ꯃꯥꯅ ꯎꯄꯥꯏ ꯂꯩꯇꯦ ꯑꯗꯨꯗꯤ ꯃꯁꯥꯅ ꯍꯩꯅꯤꯡꯅ ꯍꯣꯠꯅꯒꯗꯕꯅꯤ ꯑꯗꯨ ꯑꯩꯒꯤ ꯑꯉꯥꯡꯗꯨꯁꯨꯀꯣ
ꯎꯝ
ꯃꯀꯣꯛꯇꯤ ꯂꯤꯡꯉꯤꯅꯦꯕ ꯍꯥꯏꯗꯤ ꯐꯥꯎ ꯍꯥꯏꯕꯗꯤ ꯁꯠꯁꯠ ꯐꯥꯗꯣꯛꯑꯦꯕ ꯈꯪꯕ꯭ꯔꯥ ꯑꯗꯨ ꯊꯋꯥꯏ ꯌꯥꯎꯅ ꯃꯥꯅ ꯀꯩꯅꯣꯅ ꯄꯨꯛꯅꯤꯡ ꯆꯪꯅ ꯄꯥꯗ꯭ꯔꯕꯅꯤꯅꯀꯣ ꯅꯣꯡꯉꯥꯜꯂꯒꯁꯨ ꯑꯗꯨꯝ ꯀꯥꯎꯈ꯭ꯔꯅꯤ ꯍꯥꯏꯗꯤ ꯊꯨ ꯊꯨꯅꯁꯨ ꯀꯥꯎꯔꯦꯕ ꯃꯣꯏꯗꯣ ꯑꯗꯨꯝ ꯀꯣꯏꯅ ꯆꯠꯅꯕ ꯃꯑꯣꯡꯗ ꯄꯥꯗ꯭ꯔꯦꯕ
ꯉꯍꯥꯛꯇꯪꯒꯤ ꯀꯩꯅꯣꯒꯤ ꯄꯥꯕꯗꯣ ꯑꯗꯨꯃꯥꯏꯅ ꯄꯥꯔꯤ ꯃꯆꯤꯟꯗ ꯕ꯭ꯔꯦꯡ ꯍꯦꯛ ꯄꯥꯔꯝꯃꯒ ꯃꯆꯤꯟꯗ ꯋꯥꯍꯩꯗꯨꯅ ꯃꯃꯤꯠꯇꯨ ꯎꯍꯜꯂꯒ ꯄꯥꯕꯤꯗꯨ ꯇꯧ ꯂꯩꯔꯦꯕ
ꯍꯣꯏ ꯍꯣꯏ ꯔꯤꯜꯁ ꯔꯤꯜꯁ ꯆꯦꯡꯕꯒꯤ ꯇꯥꯏꯞꯇ ꯇꯧꯔꯤꯕꯅꯤ ꯍꯧꯖꯤꯛꯀꯥꯟ ꯂꯥꯏꯔꯤꯛ ꯀꯨꯄꯥꯁꯦ ꯆꯞ ꯃꯥꯟꯅꯩ ꯑꯗꯨꯝ ꯈꯦꯠꯅꯗ꯭ꯔꯦ
ꯁꯥꯔ ꯁꯤꯒꯤ ꯋꯥꯍꯩꯁꯤꯅ ꯀꯔꯤ ꯍꯥꯏꯅꯣ ꯀꯃꯥꯏꯅ ꯍꯥꯏꯔꯛꯇꯣꯏꯅꯣ ꯀ꯭ꯂꯥꯁ ꯁꯕꯦꯟ ꯀꯥꯔꯛꯏꯗꯥꯏꯅꯦ ꯅꯪꯒꯤꯗꯣ
ꯀ꯭ꯂꯥꯁ ꯁꯤꯛꯁ ꯇꯥꯏ
ꯑꯣ ꯑꯣ ꯀ꯭ꯂꯥꯁ ꯁꯤꯛꯁꯀ ꯀꯥꯕ ꯑꯩꯅ ꯐꯥꯏꯚꯅꯤ
ꯑꯣ ꯍꯟꯗꯛ ꯐꯥꯏ
ꯀ꯭ꯂꯥꯁ ꯐꯥꯏꯚ ꯁꯤꯛꯁ ꯐꯥꯎꯇꯤ ꯈꯔ ꯉꯥꯡꯅꯕ ꯋꯥꯒꯤꯅꯤꯌꯦ ꯁꯥꯕꯦꯟꯗꯗꯒꯤꯅꯤ ꯆꯦ ꯈꯔꯥ ꯑꯩꯈꯣꯏꯒꯤ ꯁꯥꯕꯦꯟꯒ ꯀꯥꯕ ꯍꯧꯔꯛꯄꯁꯦ ꯁꯤꯗꯩꯅꯤꯁꯦ ꯑꯉꯥꯡꯁꯦ ꯈꯔꯥ ꯑꯩꯈꯣꯏꯒꯤ ꯋꯥꯔꯗ ꯃꯦꯅꯤꯡꯒꯥ ꯈꯪꯅꯤꯡꯉꯛꯄꯤ ꯐꯥꯎꯍꯜꯂꯛꯄꯤꯗꯣ ꯁꯤ ꯍꯤꯔꯝꯁꯤꯅ ꯀꯃꯥꯏꯅ ꯂꯥꯛꯏꯕ ꯀꯃꯥꯏꯅ ꯇꯧꯔꯤꯕ ꯆꯠꯂꯤꯕ ꯍꯥꯏꯕꯅ ꯈꯪꯍꯟꯅꯥ ꯈꯪꯅꯕꯒꯤ ꯄꯥꯔꯛꯄꯗꯣ ꯑꯗꯨꯒꯨꯝꯕꯗꯣ ꯈꯔ ꯑꯗꯨꯗꯒꯤ ꯑꯣꯏꯔꯛꯇꯧ ꯃꯥꯜꯂꯦ
ꯑꯗꯨꯝ ꯁꯚꯦꯟ ꯐꯥꯏꯚ ꯁꯤꯛꯁ ꯁꯕꯦꯟ ꯑꯩꯠ ꯁ꯭ꯏꯐꯥꯎ ꯑꯗꯨꯝ ꯀꯩꯅꯣ ꯇꯧꯕꯅꯤꯗ ꯑꯉꯥꯡ ꯂꯥꯏꯔꯤꯛ ꯍꯩꯕ ꯍꯥꯏꯁ ꯈꯉꯛꯇꯣꯏꯁꯦ ꯅꯥꯏꯟ ꯇꯦꯟ ꯁꯤꯗꯒꯤ ꯈꯪꯕ ꯍꯧꯔꯛꯑꯅꯤ
ꯑꯣ ꯑꯥꯏꯇꯒꯤ ꯈꯪꯕ ꯍꯧꯔꯅꯤ ꯑꯇꯒꯤ ꯈ ꯎꯝ ꯎꯝ
ꯈꯪꯕꯨ ꯁꯨꯝ ꯁꯨꯝ ꯍꯟꯊꯔꯛꯑꯥꯕ ꯇꯣꯛꯑꯦ ꯑꯗꯨꯝ ꯑꯩꯁꯦ ꯑꯉꯥꯡꯖꯦ ꯌꯥꯗꯦꯕ ꯀ꯭ꯂꯥꯁ ꯐꯥꯏꯚ ꯁꯤꯛꯁ ꯁꯋꯥꯏꯗ ꯂꯥꯏꯔꯤꯛ ꯍꯩꯔꯝꯃꯦ ꯀꯥꯏꯅ ꯇꯧꯕꯁꯦ ꯀꯣꯟꯅ ꯅꯥꯏꯟ ꯇꯦꯟꯒ ꯌꯧꯔꯀꯥꯟꯗꯥ ꯌꯥꯝꯅ ꯍꯩꯈꯤꯗꯕꯁꯨ ꯂꯩꯌꯦꯕ
ꯂꯩꯕꯅꯦ ꯂꯩꯕꯅꯦ ꯉꯁꯥꯏꯒꯤ ꯂꯥꯏꯔꯤꯛꯇꯣ ꯁꯨꯝ ꯄ꯭ꯔꯦꯁꯔꯗꯣ ꯄꯤꯁꯜꯂꯥ ꯄꯥꯁꯤꯜꯂꯛꯑꯃꯤꯅꯥꯀꯣ
ꯎꯝ
ꯑꯗꯩ ꯃꯥꯅ ꯍꯣꯠꯅꯒꯤꯕ ꯃꯌꯥꯝꯗꯣ ꯍꯣꯠꯅꯕꯗꯣ ꯈꯇꯟ ꯇꯟꯊꯥꯔꯛꯇꯅꯥ ꯁꯨꯡꯄꯥ ꯄꯥꯅꯤꯡꯈꯤꯗꯕ ꯑꯃ ꯁꯨꯃꯥꯏꯅ
ꯑꯗꯒꯤ ꯂꯩꯌꯦ ꯑꯗꯒꯤ ꯑꯃꯨꯛ ꯃꯁꯥꯅ ꯊꯋꯥꯏ ꯌꯥꯎꯅ ꯍꯣꯠꯅꯖꯔꯗꯤ ꯑꯃꯨꯛ ꯍꯩꯒꯤꯗꯧꯕ
ꯎꯝ
ꯑꯩꯁꯦꯡꯅꯥ ꯂꯥꯏꯔꯤꯛ ꯍꯩꯔꯒꯦ ꯈꯜꯂꯥ ꯄꯥꯗꯦꯕ ꯃꯣꯏꯗꯤ
ꯑꯣ
ꯃꯥꯅ ꯐꯖꯅ ꯂꯩꯔꯤꯛ ꯍꯩꯔꯒꯦ ꯈꯜꯂꯥ ꯄꯥꯈꯠꯂꯛꯑꯒꯗꯤ ꯑꯃꯨꯛ ꯍꯩꯈꯤꯗꯨꯏꯅꯦꯕ ꯑꯗꯨꯝ ꯍꯣꯠꯅꯔꯒꯗꯤ
ꯃꯥꯅꯦ
ꯍꯣꯠꯅꯅꯤꯡꯗꯦꯕ ꯍꯧꯖꯤꯛꯀꯥꯟꯗꯤ
ꯃꯥꯅꯦ ꯍꯧꯖꯤꯛꯀꯥꯟꯒꯤ ꯑꯉꯥꯡꯈꯩꯖꯦ ꯏꯟꯁꯇꯥꯒꯨꯝꯕ ꯔꯤꯜꯁ ꯀꯨꯝꯕ ꯇꯧꯕꯗꯅꯦ ꯌꯣꯗꯥ ꯑꯣꯏꯅ ꯆꯠ ꯂꯩꯔꯦꯃꯦ ꯁꯤꯗꯥꯅꯦꯃꯦ ꯕꯦꯔꯥ ꯀꯥꯔꯤ
ꯔꯤꯁꯣꯔꯁ ꯍꯥꯏꯗꯤ ꯋꯥꯠꯇ꯭ꯔꯦ ꯍꯥꯏꯗꯤ ꯑꯗꯨꯝ ꯐꯪꯉꯕꯅꯦ ꯈꯨꯗꯛ ꯈꯨꯗꯛꯇ ꯃꯒꯨꯟ ꯂꯩꯇꯦꯕ ꯑꯗꯨꯅ ꯃꯣꯏꯁꯦ ꯑ ꯇꯨꯏꯁꯟꯒꯁꯨ ꯃꯣꯏ ꯀꯔꯤꯝ ꯃꯒꯨꯟ ꯂꯩꯕꯤꯕ ꯅꯠꯇꯦꯕ
ꯎꯝ
ꯍꯥꯏꯗꯤ ꯑꯗꯨꯝ ꯄꯤꯔꯛꯑꯦꯅ ꯑꯗꯨꯝ ꯂꯧꯁꯟꯕꯗꯣ ꯑꯗꯨꯏ ꯇꯥꯏꯞꯇꯅꯦꯕ ꯑꯩꯈꯣꯏ ꯃꯇꯝꯗꯗꯤ ꯌꯦꯡꯉꯣꯅ ꯇꯨꯏꯁꯟ ꯆꯠꯅꯕ ꯍꯣꯠꯅꯕꯗ ꯀꯌꯥꯝ ꯋꯥꯅꯔꯦ
ꯎꯝ
ꯍꯥꯏꯗꯤ ꯂꯨꯄꯥ ꯆꯥꯎꯉꯥ ꯊꯤ ꯀꯩꯅꯣ ꯇꯧꯔꯤꯝꯅꯦꯕ ꯆꯠꯇ꯭ꯔꯤꯝꯅꯦꯕ ꯇꯨꯏꯁꯟꯒꯁꯦ
ꯍꯣꯏ ꯂꯨꯄꯥ ꯂꯨꯄꯥ ꯆꯅꯤ ꯃꯨꯛꯇꯥ ꯇꯨꯏꯁꯟ ꯆꯠꯄꯒꯤ ꯂꯨꯄꯥ ꯆꯅꯤꯐꯧꯗ ꯄꯤꯕꯒꯥ ꯆꯅꯤꯒꯥ ꯄꯤꯅꯥꯔꯝꯃꯦꯕꯀꯣ ꯂꯨꯄꯥ ꯆꯅꯤꯕꯧꯇ ꯌꯥꯝ ꯋꯥꯅ ꯄꯤꯅꯔꯝꯃꯦꯕꯀꯣ ꯑꯗꯣ ꯍꯧꯖꯤꯛ ꯃꯇꯝꯗꯗꯤ ꯑꯗꯨꯒꯗꯣ ꯑꯝꯇꯥ ꯅꯠꯇ꯭ꯔꯦꯕꯥ ꯑꯩꯈꯣꯏꯅꯒ ꯁꯥꯏꯀꯟꯒ ꯊꯧꯔꯒ ꯑꯥ ꯑꯌꯨꯛ ꯉꯟꯅꯒ ꯍꯧꯒꯠꯂꯒꯀꯣ ꯇꯨꯏꯁꯟ ꯑꯃꯨꯛ ꯆꯠ ꯑꯗꯨꯒꯤ ꯇꯨꯏꯁꯟꯗꯣ ꯍꯜꯂꯛꯑꯒ ꯑꯃꯨꯛ ꯀꯩꯅꯣ ꯁ꯭ꯀꯨꯜ ꯆꯠꯅꯕ ꯑꯃꯨꯛ ꯍꯣꯠꯅꯕ ꯏꯔꯨꯖꯥ ꯃꯥꯏꯊꯖꯥ ꯑꯗꯨꯒ ꯀꯣ ꯆꯥꯛ ꯅꯨꯡꯒ ꯊꯣꯡꯕꯁꯨ ꯌꯥꯎꯋꯦ ꯃꯔꯛ ꯃꯔꯛꯇ ꯌꯨꯝꯒꯤ ꯃꯤ ꯂꯩꯇ꯭ꯔꯗꯤ ꯑꯗꯨ ꯁ꯭ꯀꯨꯜ ꯑꯃꯨꯛ ꯆꯠꯂꯒ ꯍꯜꯂꯛꯑꯒ ꯆꯔꯥ ꯈꯔ ꯋꯥꯟꯊꯣꯛꯑꯒ ꯌꯨꯝꯒꯤ ꯍꯤꯡꯒꯣꯜꯒꯤ ꯊꯕꯛ ꯏꯟꯒꯥꯡꯅ ꯑꯌꯥꯝꯕ ꯂꯣꯏꯁꯤꯜꯂꯦ ꯁꯥꯟꯅꯕꯒꯥꯁꯦ ꯄꯥꯛ ꯐꯪꯉꯛꯄ ꯅꯠꯇꯦꯃꯤ
ꯃꯥꯅꯦ
ꯑꯗꯨꯝ ꯁꯨꯇꯤ ꯂꯩꯔꯀꯥꯟꯗ ꯁꯥꯟꯅꯕꯗꯣ ꯅꯠꯇꯅ
ꯍꯣꯏ ꯑꯗꯒꯤ ꯀꯩꯅꯣꯁꯨ ꯇꯧꯋꯤ ꯑꯁ ꯀꯥꯏꯗꯒꯤ ꯇꯨꯏꯁꯟꯗꯣ ꯃꯤ ꯃꯌꯥꯝ ꯁꯨꯝ ꯁꯨꯝ ꯃꯔꯛꯇ ꯇꯧꯗꯣꯏꯅꯤꯗꯅ ꯍꯥꯏꯗꯤ ꯃꯦꯝꯃꯥ ꯃꯦꯝꯃꯥ ꯍꯥꯏꯗꯤ ꯀꯩꯁꯨ ꯀꯩꯅꯣ ꯇꯧꯕ ꯐꯪꯉꯛꯄ ꯅꯠꯇꯦꯕ ꯏꯁꯥꯅ ꯑꯗꯨꯝ ꯑꯌꯥꯝꯕꯅ ꯑꯗꯨꯝ ꯄꯥꯖꯩ ꯍꯥꯏꯇꯥꯥꯔꯦ ꯈꯪꯅ ꯑ ꯁꯤ ꯑꯃ ꯄꯨꯊꯣꯛꯑꯒ ꯀꯩꯗꯧꯔꯒ ꯃꯣꯖꯥꯕꯎꯗꯥ ꯅꯝꯊꯤꯕꯒꯤ ꯀꯩꯅꯣ ꯇꯧꯔꯤꯝꯅꯦ ꯍꯥꯏꯗꯤ ꯇꯨꯏꯁꯟ ꯅꯪꯅꯕ ꯆꯠꯅꯕ ꯍꯣꯠꯅꯕꯗꯀꯣ ꯈꯣꯡ ꯍꯥꯝꯕꯕꯧ ꯀꯥꯎꯗꯅ ꯃꯣꯖꯥ ꯅꯝꯊꯤꯕꯒꯤ ꯈꯣꯡ ꯍꯥꯝꯗꯣꯛꯍꯟꯗꯅꯥ ꯇꯨꯏꯁꯟ ꯑꯣꯖꯥꯅꯒ ꯌꯥꯝ ꯇꯧꯔꯛꯑꯦꯕ ꯑꯩꯗꯤ ꯑꯗꯨꯒ ꯍꯥꯏꯗꯤ ꯍꯧꯖꯤꯛꯀꯥꯟ ꯑꯉꯥꯡꯒꯩꯁꯤꯗꯤ ꯃꯁꯥꯅ ꯕꯧ ꯂꯥꯏꯔꯤꯛꯇꯨ ꯄꯨꯊꯣꯛꯇꯦꯃꯦ ꯀꯩ ꯄꯥꯗꯣꯏꯅꯣ ꯃꯥꯅ ꯄꯥꯅꯤꯡꯕꯗꯣ ꯍꯥꯏꯗꯤ ꯄꯨꯊꯣꯔꯛꯇꯦꯕ ꯍꯥꯏꯗꯤ ꯑꯗꯨ ꯃꯥꯅ ꯁꯤ ꯄꯥꯅꯤꯡꯉꯦ ꯈꯣꯠꯅꯤꯡꯉꯦ ꯑꯗꯨ ꯄꯨꯊꯣꯛꯆꯒꯗꯕꯅꯤꯗꯅ ꯄꯨꯊꯣꯛꯑꯒ ꯉꯥꯏꯗꯅ ꯂꯩꯔꯝꯕꯥꯖꯨ ꯂꯩꯔꯝꯗꯦ
ꯑꯗꯨꯅꯦ ꯉꯁꯤꯐꯥꯎꯗꯅꯦ ꯑꯩꯅ ꯇꯨꯏꯁꯟ ꯆꯠꯂꯛꯄꯁꯤꯗꯅꯦ
ꯑꯥ
ꯃꯃꯥ ꯃꯄꯥꯅꯁꯨ ꯀꯔꯤꯝꯁꯨ ꯍꯥꯏꯗ꯭ꯔ ꯃꯥꯜꯂꯦꯕꯀꯣ ꯍꯦꯛ ꯄꯩꯈꯥ ꯇꯧꯔꯕ ꯃꯅꯨꯡꯕꯧꯇ ꯄꯨꯊꯣꯛꯑꯒ ꯂꯥꯏꯔꯤꯛꯁꯦ ꯄꯥ ꯂꯩꯔꯝꯗꯕ ꯍꯥꯏꯇꯥꯔꯦ
ꯑꯗꯨꯅꯤ ꯄꯥꯗꯦꯃꯦ
ꯑꯗꯨꯝ ꯉꯥꯏ ꯂꯩꯔꯝꯕ ꯍꯥꯏꯇꯥꯔꯦ ꯑꯗꯨꯝ ꯐꯣꯟ ꯌꯦꯡ ꯂꯩꯔꯒ ꯉꯥꯏꯔꯤꯔ ꯁꯤꯅꯤꯗ ꯑꯩ ꯍꯥꯏꯁꯦ
ꯎꯝ
ꯇꯨꯏꯁꯟ ꯑꯣꯖꯥ ꯒꯥꯏꯖꯦ ꯆꯠꯂꯣ ꯄꯥꯍꯜꯂꯨꯔꯣ ꯆꯠꯂꯣ ꯂꯥꯏꯔꯤꯛ ꯄꯥꯎꯔꯣꯒ ꯍꯥꯏꯔ ꯊꯥꯗꯣꯔꯛꯄ ꯃꯥꯟꯗ꯭ꯔꯕ
ꯍꯣ ꯍꯣꯏ
ꯑꯗꯨꯅꯗꯤ ꯀꯗꯥꯏꯗꯤ ꯑꯉꯥꯡ ꯐꯔꯛꯇꯣꯏꯅꯣꯃꯦ
ꯐꯣꯟ ꯌꯦꯡ ꯑꯗꯨꯝ ꯂꯩꯔꯝꯗꯣꯏꯅꯦ ꯑꯗꯒꯤ ꯂꯥꯏꯔꯤꯛꯇꯣ ꯑꯩꯅ ꯊꯥꯡꯗꯣꯛꯑꯅꯤ ꯑꯗꯒꯤ ꯃꯁꯥꯒꯤ ꯕꯦꯛꯇ ꯌꯥꯎꯕ ꯇꯤꯐꯤꯟꯗꯣ
ꯑ
ꯑꯗꯨꯐꯥꯎ ꯍꯦꯛ ꯂꯧꯊꯣꯛꯅꯤꯡꯗꯦꯕ
ꯎꯝ
ꯑꯗꯨꯝ ꯍꯧꯖꯤꯛꯄꯨꯗꯤ ꯈꯔ ꯈꯔ ꯐꯔꯦ ꯑꯃꯨꯛ ꯂꯧꯊꯣꯛꯑꯦ ꯑꯗꯨꯒ ꯑꯃꯨꯛ ꯇꯣꯛꯈ꯭ꯔꯦ ꯁꯨ ꯁꯨꯇꯤ ꯂꯩꯔꯨꯕꯗꯒꯤ ꯑꯃꯨꯛ ꯍꯟꯗꯛ ꯑꯃꯨꯛ ꯂꯧꯊꯣꯛ ꯂꯧꯊꯣꯛꯈꯤꯗ꯭ꯔꯦꯕ ꯃꯔꯛ ꯑꯃꯗꯤ ꯑꯃꯨꯛ ꯂꯧꯊꯣꯛꯍꯜꯂꯝꯕꯗꯒꯤ ꯂꯧꯊꯣꯛꯄ ꯍꯧꯔꯝꯃꯕꯅꯦꯕ ꯃꯥꯁꯦ
ꯂꯧꯊꯣꯛꯍꯜꯂꯣ ꯑꯗꯨꯝ ꯉꯥꯡꯉꯒ ꯅꯁꯥꯒꯤ ꯂꯥꯏꯔꯤꯛ ꯐꯧ ꯅꯁꯥꯅ ꯂꯧꯊꯣꯛꯅꯤ ꯈꯪꯗꯦ ꯅꯪ ꯍꯥꯥꯏꯌꯣꯕ
ꯉꯥꯡꯉꯦ ꯍꯥꯏꯗꯤ ꯃꯣꯏ ꯃꯃꯥ ꯃꯄꯥ ꯂꯩꯇ꯭ꯔꯀꯥꯟꯗꯗꯤ ꯉꯥꯡꯉꯦꯕ ꯑꯩꯁꯦ ꯑꯗꯨꯝ ꯃꯃꯥ ꯃꯄꯥ ꯂꯩ ꯀꯀꯥꯟꯗꯗꯤ ꯉꯥꯡꯕꯁꯤ ꯇꯜꯂꯦꯕ
ꯃꯃꯥ ꯃꯄꯥ ꯂꯩꯔꯁꯨ ꯉꯥꯡꯖꯜꯂꯣ
ꯎꯝ
ꯅꯪ ꯀꯃꯥꯏꯅ ꯍꯌꯦꯡ ꯃꯤ ꯑꯣꯏꯗꯣꯏꯅꯣ ꯀꯃꯥꯏ ꯂꯥꯏꯔꯤꯛ ꯍꯩꯕ ꯃꯤꯁꯛ ꯑꯃ ꯑꯣꯏꯔꯛꯇꯣꯏꯅꯣ ꯅꯁꯥꯒꯤ ꯂꯥꯏꯔꯤꯛꯐꯧ ꯅꯁꯥꯅ ꯂꯧꯊꯣꯛꯅꯤꯡꯗꯦ ꯍꯥꯏꯌꯨ
ꯎꯝ
ꯅꯪ ꯅꯣꯡꯃꯇ ꯑꯩ ꯅꯪ ꯁꯥꯔ ꯂꯥꯛꯑꯕꯨꯨꯛꯇ ꯁꯥꯔ ꯀꯧꯕ꯭ꯔꯣ ꯃꯥꯅ ꯀꯩ ꯀꯧꯒꯦ
ꯑꯩꯁ ꯀꯧꯕ ꯅꯠꯇꯦꯗ ꯑꯩꯈꯣꯏꯗꯤ ꯃꯥꯃꯣ ꯉꯥꯛꯇꯅꯤ
ꯑꯣ ꯃꯥꯃꯣ ꯂꯥꯛꯑꯕꯧꯇ ꯅꯪ ꯅꯣꯡꯃꯇ ꯂꯥꯏꯔꯤꯛ ꯄꯥ ꯂꯩꯔꯝꯕ꯭ꯔꯥ ꯅꯪ ꯍꯥꯏꯌꯨꯕ
ꯎꯝ
ꯑ ꯃꯣꯅ ꯅꯪ ꯇꯨꯁꯤꯜ ꯂꯥꯛꯄꯗꯅ ꯐꯥꯛꯇꯣꯛꯑꯒ ꯁꯤ ꯑꯃ ꯈꯪꯗꯕ ꯌꯥꯗꯦ ꯃꯃꯣꯅ ꯍꯪꯕꯗ ꯀꯨꯝꯍꯧꯗꯕ ꯌꯥꯗꯦꯅ ꯅꯪ ꯅꯪ ꯂꯥꯏꯕꯥꯛꯇꯣ ꯄꯥꯜ ꯂꯩꯔꯕ꯭ꯔꯥ ꯅꯪ ꯅꯍꯌꯣ ꯅꯝ ꯐꯣꯟ ꯑꯗꯨꯝ ꯌꯦꯡꯉ ꯎꯝ
ꯃꯣꯡꯉ ꯁꯥꯎꯅꯤꯡꯉꯗꯤ ꯇꯤ ꯇꯤꯅ ꯉꯥꯡꯕꯅꯦ
ꯎꯝ
ꯑꯗꯒꯤ ꯃꯣꯏꯁꯦ ꯉꯥꯡꯉꯒꯁꯨ ꯑꯃꯨꯛ ꯉꯥꯏꯍꯥꯛꯇꯤ ꯈꯔ ꯀꯩꯅꯣ ꯇꯧꯔꯝꯃꯦ ꯑꯗꯨꯒ ꯑꯃꯨꯛ ꯅꯣꯡꯉꯥꯜꯂꯒ ꯍꯥꯟꯅꯒꯤ ꯍꯟꯖꯤꯟꯈꯤꯅꯤ
ꯍꯧꯗꯣꯡꯗ ꯍꯧꯗꯣꯡꯗ ꯉꯥ ꯆꯥꯏꯅ ꯐꯨꯔꯨꯔꯒ ꯉꯥꯏꯍꯥꯛ ꯂꯩꯔꯒ ꯑꯃꯨꯛ ꯀꯥꯎꯈꯤꯕꯗꯣ ꯑꯗꯨꯅꯤ ꯃꯣꯏꯅ ꯑꯣꯏꯔꯤꯁꯦ
ꯑꯗꯨꯗꯤ ꯉꯥꯏꯍꯥꯛꯇꯤ ꯈꯤꯇꯪ ꯀꯩꯅꯣ ꯇꯧꯔꯝꯅꯦꯕꯀꯣ ꯆꯩꯔꯦ ꯀꯥꯏꯅ ꯃꯣꯏꯁꯦ ꯑ ꯗꯨꯀꯥꯟꯗ ꯀꯔꯤꯝ ꯈꯟꯕꯤꯌꯨꯁꯦ ꯍꯥꯟꯇꯤꯗ ꯑꯩꯈꯣꯏꯅ ꯆꯩꯔꯤꯒꯁꯤꯦ ꯃꯣꯏ ꯍꯧꯖꯤꯛꯀꯥꯟꯗꯤ ꯑꯉꯥꯡꯈꯩ ꯌꯥꯝ ꯁꯤꯡꯉꯦꯝꯃꯤ ꯊꯥꯏꯅꯗꯤ ꯑꯩꯈꯣꯏꯗꯤ ꯑꯣꯖꯥꯅ ꯆꯩꯗꯅꯕ ꯍꯣꯠꯅꯕ ꯑꯗꯨꯇꯕꯨ ꯈꯪꯗꯕꯐꯥꯎ ꯍꯪꯉꯝꯗ꯭ꯔꯤꯅꯤ ꯍꯥꯏꯗꯤ ꯈꯪꯗꯦꯒ ꯍꯥꯏꯔꯨꯔꯕꯁꯦ ꯆꯩꯔꯛꯑꯅꯤ ꯀꯥꯏꯅ ꯑꯗꯨ ꯃꯣꯏꯗꯤꯁ ꯀꯩꯁꯨ ꯆꯩꯕꯤꯕ ꯅꯠꯇ꯭ꯔꯦꯕ ꯑꯩꯈꯣꯏꯅ ꯈꯪꯗꯕ ꯍꯥꯏꯁꯦ ꯑꯗꯨꯝ ꯍꯪꯍꯜꯂꯤꯅꯤ ꯍꯣꯏ ꯍꯩꯗꯤ ꯍꯩꯃꯜꯂꯛꯇ꯭ꯔꯗꯤ ꯑꯃꯨꯛ ꯆꯩꯀꯣ ꯎꯝ
ꯑꯉꯥꯡ ꯃꯨꯗꯗꯤ ꯑꯣꯖꯥꯅ ꯐꯨꯒꯅꯦ ꯄꯥꯈꯠꯇꯅ ꯑꯣꯖꯥꯅ ꯀꯤꯍꯟꯗꯅ ꯂꯥꯏꯔꯤꯛ ꯄꯥꯔꯝꯗ꯭ꯔꯣ ꯍꯧꯖꯤꯛꯇ ꯑꯗꯨ ꯅꯠꯇ꯭ꯔꯦꯃꯦ ꯑꯣꯖꯥꯅ ꯑꯣꯏꯅ ꯊꯤ ꯑꯃ ꯄꯥ ꯂꯩꯔꯦ ꯍꯥꯏꯕ
ꯑꯗꯨꯅꯤ
ꯑꯩ ꯑꯉꯥꯡ ꯐꯨꯕ ꯌꯥꯗꯦ ꯀꯥꯏꯅꯒ ꯔꯗ ꯁꯦꯝꯃꯛꯈꯤꯕ ꯃꯌꯥꯝꯁꯤꯅ ꯀꯣꯛ ꯉꯥꯎꯏ
ꯃꯣꯏꯅ ꯍ ꯑ ꯅꯥꯎ ꯆꯥꯎꯕꯁ ꯁꯨꯝ ꯍꯦꯟꯒꯠꯂꯛꯑꯕꯅꯤ ꯑ ꯍꯧꯖꯤꯛꯇꯤ ꯁꯥꯇ꯭ꯔꯅ ꯂꯣꯏꯁꯤꯜꯂ ꯆꯥꯎꯔꯦꯅ ꯑꯣꯖꯥꯗꯤ ꯀꯥꯏꯗ ꯋꯥꯏꯑꯕ ꯑꯗꯨꯅ ꯃꯣꯏ ꯌꯥꯅꯕ ꯍꯣꯠꯅꯕ ꯆꯠꯇꯅꯤ ꯃꯃꯥ ꯃꯄꯥꯕꯨ ꯌꯥꯅꯕ ꯍꯣꯠꯅꯒꯗ꯭ꯔꯥ ꯑꯉꯥꯡꯕꯨ ꯌꯥꯅꯕ ꯍꯣꯠꯅꯒꯗ꯭ꯔꯥ ꯑꯗꯨꯅ ꯋꯥꯏꯗꯅ
ꯑꯣꯖꯥꯅ ꯈꯔ ꯊꯤꯅ ꯐꯨꯔꯨꯔꯅꯦ ꯑꯉꯥꯡꯗꯣ
ꯑꯥ
ꯍꯥꯟꯅꯗꯤ ꯃꯃꯥ ꯃꯄꯥꯅ ꯂꯍꯕ ꯑꯩꯅ ꯐꯨ ꯈꯣꯠꯂꯣ ꯂ ꯍꯦꯟꯕ ꯈꯈꯠ ꯄꯔꯥꯡ ꯌꯥꯝ ꯁꯤ ꯍꯥꯟꯅ ꯌꯨꯝꯗ ꯑꯃꯨꯛꯇ ꯑꯣꯖꯥꯅ ꯐꯨꯔꯛꯑꯦ ꯍꯥꯏꯕꯒꯁꯤꯦ ꯍꯥꯏꯗꯣꯛꯄ ꯏꯀꯥꯏꯗꯔꯥ ꯍꯧꯖꯤꯛꯇꯤ ꯑꯣꯖꯥꯅ ꯌꯥꯝ ꯊꯤꯅ ꯐꯨꯔꯛꯏ ꯈꯨꯠꯇꯒ ꯀꯠꯂꯛꯏ ꯗꯥꯛ ꯇꯥꯛꯑ ꯂꯩꯔꯦ ꯇꯨ ꯍꯥꯏꯕꯗꯣ ꯃꯃꯥ ꯃꯄꯥꯅ ꯁꯥꯎꯔꯅꯦ ꯆꯠꯂꯒ ꯑꯩꯈꯣꯏꯒꯤ ꯀꯩꯅꯣꯒꯤ ꯂꯨꯞꯀꯤ ꯃꯤ
ꯎꯝ
ꯃꯤꯒ ꯄꯨꯔꯒ ꯀꯣ ꯀ ꯄꯥꯟꯖꯅꯤ ꯈꯣꯠꯁꯅꯤ ꯀꯥꯏꯅ ꯗꯝꯀꯥꯔꯒ ꯇꯧꯔꯕꯅꯦꯕ ꯑꯣꯖꯥ ꯄꯨꯥ ꯄꯩꯁ ꯀꯤꯗꯅ ꯀꯣ ꯂꯥꯛ ꯑꯅꯤ ꯑꯍꯨꯝ ꯇꯤꯡꯅꯕꯒ ꯌꯥꯎꯈ꯭ꯔꯕꯅꯦꯕ ꯑꯁꯃꯤꯔꯥꯅꯤ ꯍꯧ ꯀꯥꯟꯁꯤꯦꯕꯨꯣ
ꯃꯀꯥꯟ
ꯅ ꯅꯣꯣꯗꯤꯌꯥꯒꯤ ꯀꯣꯆꯤꯡ ꯇꯧꯔꯛꯄꯗꯒ ꯐꯨꯔꯛꯄꯁꯤꯗꯤ ꯅꯪꯒꯜꯁꯤꯗ ꯂꯤꯒꯤ ꯃꯃꯤꯁꯦ ꯁꯥꯡꯅ ꯁꯥꯡꯅ ꯇꯥꯔ ꯂꯩꯔꯤꯅꯤ
ꯉ ꯍꯧꯖꯤꯛꯀꯥꯟꯗꯤ ꯑꯉꯥꯡꯁꯤ ꯍꯣꯏ ꯅꯨꯡꯁꯤꯃꯟꯕꯩ ꯍꯦꯟꯃꯟꯈ꯭ꯔꯦꯅꯦ ꯑꯗꯨꯅ ꯍꯌꯦꯡ ꯁꯣꯏꯔꯛꯀꯗꯣꯏꯕꯅꯦꯕ ꯑꯗꯨꯏꯗꯏꯗꯤ ꯅꯨꯡꯁꯤ ꯃꯥꯟꯕ